ꯍꯜꯂꯣ ꯚꯗꯔ ꯍꯦꯟꯕ꯭ꯔꯣ ꯁꯤꯕꯔ ꯄꯤꯕꯥꯔꯣ
ꯃꯥꯅꯦ ꯏꯅꯥꯎ ꯔꯤꯁꯤꯒ ꯀꯃꯥꯏꯅ ꯇꯧꯔꯤ ꯅꯨꯡꯉꯥꯏꯔꯤꯕ꯭ꯔꯣ
ꯅꯨꯡꯉꯥꯏꯔꯤꯌꯦ
ꯑꯩꯁꯨ ꯏꯅꯥꯎꯗ ꯋꯥ ꯈꯔ ꯍꯪꯒꯦꯅ ꯈꯜꯂꯝꯕꯅꯤꯍ ꯑꯌꯥꯝꯕꯅ ꯑꯗꯣ ꯎ ꯇꯥꯟ ꯌꯥꯝ ꯆꯥꯔꯦ ꯑꯗꯣ ꯋꯥ ꯑꯃꯝꯇ ꯍꯪꯍꯧꯒꯦ ꯍꯧꯖꯤꯛꯁꯤꯕꯨ ꯑꯩꯈꯣꯏꯒꯤ ꯏꯟꯗꯤꯌꯥꯒꯤ ꯕꯣꯠ ꯑꯩꯈꯣꯏ ꯃꯅꯤꯄꯨꯔꯒꯤ ꯕꯣꯠꯁꯤꯕꯨ ꯀꯔꯝ ꯀꯥꯟꯗ ꯇꯧꯅꯤ ꯈꯣꯠꯅꯤꯒꯥꯏꯅ ꯁꯨꯝ ꯇꯥꯕ ꯈꯣꯠꯄꯒ ꯂꯩꯕ꯭ꯔꯣ ꯏꯅꯥꯎꯅ ꯈꯔ ꯁꯨꯃꯥꯏ ꯍꯥꯏꯃꯤꯅ ꯍꯥꯏꯅꯕꯗꯗꯤ ꯊꯨꯖꯤꯜꯂꯛꯄ ꯌꯥꯏ ꯀꯥꯏꯅ ꯑꯗꯨꯃꯥꯏꯅ ꯍꯥꯏꯅꯩ ꯑꯗꯣ ꯑꯃꯨꯛꯁꯨ ꯑꯃꯨꯛ ꯂꯥꯞꯊꯣꯛꯄ ꯌꯥꯏ ꯀꯥꯏꯅ
ꯍꯥꯏ ꯍꯥꯏ ꯊꯨꯖꯤꯜꯂꯛꯄꯥ ꯌꯥꯕꯒꯤ ꯆꯥꯡꯁꯇꯤ ꯋꯥꯡꯉꯦ ꯍꯥꯏ ꯍꯥꯏꯕꯗꯤ ꯃꯊꯪ ꯆꯍꯤꯒꯤ ꯃꯥꯔꯁ ꯑꯦꯄ꯭ꯔꯤꯜ ꯑꯋꯥꯏꯗ ꯇꯥꯕꯅꯦꯕ ꯕꯣꯠꯁꯦ ꯑꯁꯦꯡꯕꯗꯤ ꯑꯗꯨꯗ ꯃꯥꯔꯁ ꯄꯄꯤꯜ ꯑꯗꯥꯋꯥꯏꯗꯗꯤ ꯁꯦꯟꯁꯁꯀꯤ ꯂꯩꯕ ꯃꯣꯏ ꯑꯦꯁ ꯑꯥꯏ ꯑꯥꯔ ꯂꯣꯏꯈꯤꯕꯒꯤ ꯁꯦꯟꯁꯁ ꯇꯧꯕ ꯈꯣꯠꯄꯒ ꯑꯣꯏꯗꯤ ꯂꯌꯧꯅꯕꯗ ꯃꯥꯜꯂꯦ ꯑꯗꯨꯗ ꯑꯃꯨꯛ ꯊꯦꯡꯊꯈ꯭ꯔꯒꯗꯤ ꯑꯥ ꯇꯥꯅ ꯑꯃꯨꯛ ꯊꯦꯡꯊꯈꯤꯕ ꯌꯥꯏꯌꯦꯅ ꯍꯥꯏꯌꯦꯕ ꯑꯗꯨꯅ
ꯎꯝ
ꯉꯥꯡꯈꯠꯂꯛꯄ ꯌꯥꯏ ꯑꯗꯨ ꯉꯥꯡꯈꯠꯇ꯭ꯔꯒꯅ ꯑꯃꯨꯛ ꯃꯣꯏꯒꯤ ꯚꯣꯠꯁꯦ ꯍꯥꯏꯗꯤ ꯈꯔ ꯊꯦꯡꯊꯅ ꯇꯧꯔꯛꯄ ꯑꯃ ꯍꯥꯏꯕꯗꯤ ꯑꯩꯈꯣꯏꯒꯤ ꯏꯔꯥꯡ ꯅꯨꯡꯉꯥꯡ ꯂꯩ ꯈꯣꯠꯂ ꯍꯥꯏꯔꯒ ꯀꯩꯅꯣ ꯇꯧꯔꯒ ꯕꯣꯠꯀꯤ ꯍꯥꯏꯔꯒ ꯑꯁꯤꯒꯤ ꯂꯥꯛꯀꯗꯧꯕ ꯕꯣꯠ ꯑꯆꯧꯕꯁꯦ ꯏꯌꯥꯝꯕ
ꯎꯝ
ꯃꯣꯏꯒꯤ ꯚꯣꯠ ꯑꯆꯧꯕꯁꯦ ꯈꯪꯈꯤꯗꯦ ꯍꯟꯗꯛꯀꯤ ꯑꯩꯈꯣꯏꯒꯤ ꯍꯥꯏ ꯀꯣꯔꯠꯇ ꯀꯦꯁꯀ ꯂꯩꯅꯕ ꯁꯨꯄ꯭ꯔꯤꯝ ꯀꯣꯔꯠꯅ ꯑꯩꯈꯣꯏꯒꯤ ꯀꯩꯅꯣꯒꯤ ꯄꯟꯆꯥꯌꯦꯠ ꯑꯦꯂꯦꯛꯁꯟ ꯇꯧ ꯍꯥꯏꯅ ꯍꯥꯏꯈ꯭ꯔꯦꯗꯅ ꯑꯣꯛꯇꯣꯕꯔ ꯑꯗꯨꯗꯥꯏꯗ ꯑꯗꯣ ꯇꯧꯕ ꯉꯝꯃꯒꯗꯤ ꯑꯗꯨ ꯄꯥꯡꯊꯣꯛꯄ ꯉꯝꯃꯒꯗꯤ ꯚꯣꯠ ꯑꯆꯧꯕꯁꯤꯁꯨ ꯑꯗꯨꯝ ꯏꯔꯥꯡ ꯄꯨꯔꯥꯡꯒꯤ ꯗꯔꯀꯥꯔ ꯇꯥꯗꯦꯅ ꯍꯥꯏꯔ ꯑꯗꯨꯝ ꯇꯧꯔꯛꯄꯁꯨ ꯌꯥꯏꯌꯦꯑꯅ ꯍꯥꯏꯅꯤꯡꯉꯦ ꯑꯗꯨꯝ ꯇꯧꯔꯛꯄ ꯌꯥꯕꯒꯤ ꯆꯥꯡꯁꯇꯤ ꯋꯥꯡꯅ ꯂꯩꯔꯦ ꯑꯗꯨꯅ ꯍꯧꯖꯤꯛꯇꯒꯤ ꯍꯧꯅꯔꯤꯁꯦ ꯃꯌꯥꯝ ꯕꯣꯠ ꯈꯣꯝꯕ ꯋꯥ ꯉꯥꯡꯕ ꯑꯗꯩ ꯂꯝꯕꯤ ꯊꯣꯡ ꯁꯦꯝꯕ ꯈꯥꯎꯄ ꯀꯔꯝ ꯇꯧꯅꯔꯤꯁꯤꯅꯤ ꯂꯩꯀꯥꯏ ꯂꯩꯀꯥꯏꯗ ꯎꯔꯤꯗꯨꯅꯦ ꯑꯩꯈꯣꯏꯅ ꯁꯦꯝꯕ ꯃꯣꯏ ꯑꯗꯨꯝ ꯍꯧꯅꯔꯛꯑꯅꯤ ꯚꯣꯠꯀꯤ ꯃꯇꯥꯡ ꯅꯛꯁꯤꯜꯂꯛꯄꯅꯤꯅ ꯍꯥꯏꯗꯤ ꯃꯣꯏ ꯃꯣꯏꯒꯤ ꯚꯣꯠ ꯃꯇꯥꯡꯁꯤꯗꯗꯤ ꯃꯣꯏꯁꯨ ꯂꯩꯐꯝ ꯆꯥꯐꯝ ꯌꯥꯗꯕꯅꯤꯅ ꯄꯩꯁꯥ ꯅꯨꯡꯁꯥ ꯊꯥꯗꯔꯛꯇꯨꯅ ꯃꯤꯒꯤ ꯅꯨꯡꯁꯟ ꯅꯨꯡꯁꯟ ꯌꯥꯎꯕ ꯈꯣꯠꯄ ꯈꯣꯠꯄ ꯃꯌꯥꯝ ꯌꯥꯎꯅꯔꯤꯁꯤꯅꯦ ꯎꯝ
ꯄꯥꯎ ꯑꯃ ꯇꯥꯏꯌꯦꯅꯦ ꯑꯗꯣ ꯍꯧꯖꯤꯛꯁꯦ ꯕꯣꯠꯁꯦ ꯍꯣꯏ ꯄꯟꯆꯥꯌꯦꯠꯀꯤꯁꯨ ꯇꯧꯔꯣꯅ ꯍꯥꯏꯔꯦ ꯑꯗꯣ ꯎꯝ ꯀꯣꯠ ꯌꯧꯅꯗꯅ ꯑꯗꯨꯁꯨ ꯂꯦꯞ ꯃꯇꯝ ꯊꯥꯗꯅ ꯇꯧꯅꯤꯅ ꯇꯧꯅꯔꯤꯗꯣ ꯚꯣꯠ ꯕꯣꯠꯆꯥꯎꯒꯤꯁꯨ ꯍꯧꯖꯤꯛꯁꯤ ꯀꯟ ꯀꯟꯕ ꯕꯣꯠꯆꯥꯎꯒꯤꯁꯨ ꯀꯦꯟꯗ꯭ꯔ ꯀꯦꯟꯗ꯭ꯔ ꯑꯌꯥꯝꯕ
ꯎꯝ
ꯍꯧꯖꯤꯛ ꯄꯩꯁꯥꯁꯤ ꯀꯦꯟꯗꯤꯗꯦꯠꯉꯩꯁꯤꯦ ꯑꯔꯣꯏꯕꯗ ꯊꯥꯗꯅꯔꯦꯅ ꯄꯥꯎ ꯑꯃ ꯇꯥꯕ
ꯑꯦꯁ ꯑꯗꯨ ꯊꯥꯗꯕ ꯅꯠꯇꯦꯅꯦ ꯁꯔꯀꯥꯔ
ꯎꯝ
ꯑꯁꯤꯅꯕꯨ ꯂꯤꯁꯤꯡ ꯇꯔꯥ ꯇꯔꯥ ꯌꯦꯟꯅꯤꯩꯒ ꯍꯥꯏꯔꯦ ꯅꯨꯄꯤꯉꯩꯒꯤ ꯏꯁꯀꯤꯟꯒꯤ ꯇꯥꯏꯞꯇ ꯍꯧꯗꯣꯛꯑꯒ ꯃꯣꯏꯒꯤꯁꯦ ꯏꯁꯀꯤꯝꯗ ꯃꯥꯟꯗꯤ ꯃꯥꯜꯍꯟꯕꯩ ꯇꯥꯏꯞ ꯇꯧꯔꯒꯅꯦ ꯀꯔꯤꯗꯤ ꯂꯥꯏꯅ ꯑꯗꯨ ꯃꯥꯜꯂꯦ ꯍꯥꯏꯕꯗꯤ ꯚꯣꯠꯀ ꯃꯔꯤ ꯂꯩꯅꯅ ꯊꯥꯗꯕꯗꯤ ꯌꯥꯗ꯭ꯔꯦꯗꯅ ꯍꯥꯏꯗꯤ ꯏꯂꯦꯛꯁꯟ ꯀꯃꯤꯁꯟꯒꯤ ꯃꯇꯨꯡ ꯏ ꯃꯇꯨꯡꯏꯟꯅꯁꯨ ꯌꯥꯗꯕ ꯄꯣꯠꯅꯦꯕ ꯑꯗꯨꯗꯤ ꯐ꯭ꯔꯤ ꯑꯦꯟ ꯐꯤꯌꯥꯔ ꯏꯂꯦꯛꯁꯟꯗ ꯂꯩꯕꯅꯤꯅ ꯑꯗꯨꯅ ꯏꯁꯀꯤꯝ ꯑꯣꯏꯅ ꯍꯧꯗꯣꯛꯈ꯭ꯔꯒꯗꯤ ꯊꯥꯊꯕ ꯌꯥꯔꯦꯅ ꯄꯣꯠꯇꯣ ꯑꯇꯣꯞꯄ ꯏꯁꯇꯦꯠ ꯕꯤꯍꯥꯔ ꯕꯤꯍꯥꯔ ꯕꯤꯍꯥꯔꯒꯨꯝꯕ ꯀꯩꯒꯨꯝꯕ ꯇꯧ ꯃꯇꯧꯗꯨꯅꯤꯗ ꯇꯧꯔꯤ ꯇꯧꯔꯛꯀꯗꯣꯏꯁꯦ
ꯑꯣ ꯃꯣꯏꯒꯤ ꯑꯗꯨ ꯑꯗꯨꯒꯤ ꯂꯤꯁꯤꯡ ꯇꯔꯥ ꯄꯤꯅꯤ ꯍꯥꯏꯕꯗꯨꯅꯤ ꯒꯣꯚꯔꯃꯦꯟꯀꯤ ꯏꯁꯀꯤꯝꯅꯦꯗ ꯃꯣꯏꯅ ꯀꯩꯅꯣ ꯇꯧꯕꯤꯕꯅꯦ ꯃꯣꯏꯒꯤ ꯅꯃꯥ ꯄꯥꯟꯁꯤꯜꯂꯒ ꯀꯥꯟꯗ ꯃꯣꯏꯅ ꯇꯧꯕꯅꯦ ꯃꯗꯨ ꯌꯥꯝ ꯐꯠꯇꯦ ꯃꯗꯨ ꯄꯣꯂꯤꯇꯤꯛꯁ ꯁꯥꯟꯅꯕ
ꯑꯗꯨ ꯑꯗꯨ ꯅ ꯄꯣꯂꯤꯇꯤꯁ ꯅ ꯎꯝ
ꯄꯩꯁꯥ ꯄꯤꯕꯤꯒꯗꯕꯅꯤ ꯌꯧꯍꯟꯒꯗꯕꯅꯤ ꯑꯗꯨꯗꯤ ꯏꯁꯀꯤꯝ ꯍꯥꯏꯕ ꯃꯥꯒꯤ ꯃꯥꯒꯤ ꯄꯥꯔꯇꯤ ꯍꯥꯏꯕ ꯂꯩꯇꯦ ꯂꯣꯏꯅ ꯄꯤꯒꯗꯕꯅꯤ ꯍꯥꯏꯔꯤꯕ
ꯎꯝ
ꯑꯗꯨꯗ ꯃꯣꯏꯅ ꯁ꯭ꯋꯥꯏꯗ ꯄꯣꯂꯤꯇꯤꯛꯁ ꯁꯥꯟꯅꯔꯒ ꯃꯥꯒꯤ ꯀꯩꯅꯣꯅ ꯄꯤꯅꯤ ꯑꯇꯩ ꯂꯦꯞꯄꯤꯔꯣꯅ ꯍꯥꯏꯅꯕꯒꯤ ꯊꯕꯛꯁꯦ ꯃꯁꯤ ꯌꯥꯝ ꯐꯠꯇꯕ ꯊꯕꯛ ꯑꯃꯅꯤ ꯍꯥꯏꯇꯥꯔꯦ ꯑꯩꯅ ꯑꯣꯏꯔꯣꯡꯒꯤꯗꯤꯖꯤ ꯁꯤ ꯕꯣꯠ ꯌꯥꯝ ꯀꯜꯂꯝꯂꯝꯃꯅꯤ ꯈꯜꯂꯦ
ꯀꯠ ꯂꯩ ꯀꯠ ꯂꯩꯅꯛꯁꯤ ꯂꯥꯛꯑꯃꯤ ꯅꯥꯀꯟꯗꯗꯤ ꯀꯩꯅꯣ ꯚꯣꯠꯀꯣꯕ ꯃꯌꯥꯝꯁꯦ ꯀꯔꯤ ꯍꯥꯏꯔꯤꯅꯤ ꯃꯊꯊꯠꯇꯅ ꯍꯣꯅꯔꯤꯗꯤ ꯂꯣꯏꯔꯦ ꯍꯥꯏꯗꯤ ꯃꯥꯏ ꯃꯒꯤꯗꯨꯅꯤꯗꯅꯀꯣ ꯀꯩꯅꯣ ꯇꯧꯔꯗꯤꯅ ꯑꯗꯨꯅꯈꯏꯔꯣꯟꯕꯁꯨ ꯇꯜꯂꯦ ꯍꯥꯏꯗꯤ
ꯃꯥꯅꯦ
ꯑ ꯃꯥꯒꯤ ꯃꯣꯏꯒꯤ ꯊꯣꯛꯀꯗꯕ ꯃꯌꯥꯝꯗꯣ ꯑꯃꯅꯕꯨ ꯆꯠꯈ꯭ꯔꯒꯗꯤ ꯑꯃꯅꯕꯨ ꯇꯧꯈ꯭ꯔꯒꯗꯤꯕ ꯑꯃꯗꯨꯁꯨ ꯆꯪꯁꯤꯟꯕꯤ ꯑꯗꯩ ꯃꯤꯒꯤ ꯂꯩꯇ ꯂꯥꯏꯔ ꯍꯪꯕꯤ ꯀꯩꯅꯣ ꯇꯧꯕꯤ ꯃꯌꯥꯝꯁꯦ ꯌꯥꯝ ꯇꯧꯔꯦꯕ ꯑꯩꯈꯣꯏꯁꯨ ꯑꯗꯨꯝ ꯍꯥꯟꯅ ꯇꯧꯔꯝꯗꯕꯗꯣ ꯑꯗꯨꯅꯕꯨ ꯍꯥꯏꯈꯣꯏꯗꯤ ꯕꯣꯠꯁꯦ ꯑꯗꯨꯝ ꯆꯍꯤ ꯈꯨꯗꯤꯡ ꯇ ꯐꯒꯅꯤꯅ ꯈꯜꯂꯛꯑꯝꯃꯤꯒ
ꯎꯝ ꯑꯗꯨꯅꯤ ꯈꯪꯗꯦ ꯇꯧꯔꯤꯁꯦ ꯑꯗꯣ ꯑꯩꯈꯣꯏꯗꯤ ꯁꯦꯡꯅ ꯍꯥꯏꯔꯒ ꯕꯣꯠꯁꯤꯗꯤ ꯌꯥꯝ ꯊꯨꯍꯟꯅꯤꯡꯂꯦ ꯍꯥꯏꯇꯥꯔꯦ ꯃꯔꯝꯗꯤ ꯍꯧꯖꯤꯛ ꯂꯩꯔꯤꯕ ꯂꯤꯗꯔꯁꯤꯡꯁꯦ ꯑꯝꯇ ꯄꯥꯝꯗ꯭ꯔꯦ ꯑꯅꯧꯕ ꯑꯃ ꯁꯤꯟꯅꯤꯡꯉꯦ ꯌꯦꯡꯅꯤꯡꯉꯦꯕ ꯑꯗꯨꯅ ꯃꯣꯏꯁꯦ ꯄꯣꯊꯥꯈꯤꯕꯅ ꯐꯔꯦꯅ ꯈꯜꯂꯦꯗ
ꯐꯔꯦ
ꯎ ꯑꯩꯗꯤ ꯃꯣꯏ ꯁꯨꯝ ꯇꯧ ꯂꯩꯕ ꯈꯣꯠꯄ ꯉꯝꯁꯨ ꯉꯝꯗꯦ ꯏꯔꯥꯡ ꯄꯨꯔꯥꯡ ꯂꯩꯕ ꯈꯣꯠꯄ ꯁꯦꯟꯇꯔꯅ ꯍꯥꯏꯔꯛꯄꯁꯨ
ꯎꯝ ꯎꯝ
ꯗꯧꯅꯤ ꯑꯗꯨꯅ ꯑꯇꯣꯞꯄ ꯃꯦꯟꯒꯤ ꯐꯔꯦ ꯑꯗꯨ ꯑꯣꯏꯔꯒꯗꯤ ꯑꯗꯨꯝ ꯑꯩ ꯎ ꯇꯝꯕ꯭ꯔꯩ ꯌꯦꯡꯕ ꯐꯩꯗꯅ ꯑꯩꯈꯣꯏꯗꯤ ꯑꯣꯡꯂꯤ ꯔꯥꯏꯠꯁꯦ ꯃꯣꯏꯗ ꯄꯨꯂꯞ ꯁꯤꯟꯅꯈ꯭ꯔꯕꯅꯦꯕ ꯑꯩꯈꯣꯏ ꯔꯤꯄ꯭ꯔꯖꯦꯟꯇꯦꯇꯤꯞ ꯃꯤꯍꯨꯠ ꯑꯣꯏꯕꯅꯤꯅ ꯃꯣꯏꯅ ꯇ ꯄꯒ ꯁ ꯇ ꯇꯗ꯭ꯔꯦ ꯑꯗꯨꯗꯤ ꯑꯩꯈꯣꯏꯅ ꯃꯣꯏ ꯐꯨꯔꯨꯕ ꯍꯥꯠꯂꯨꯕ ꯌꯥꯕꯗꯤ ꯅꯠꯇꯦ ꯈꯣꯠꯇ
ꯎꯝ
ꯀꯩꯅꯣ ꯇꯧꯕ ꯅꯠꯇ꯭ꯔꯗꯤ ꯎꯄꯥꯏ ꯂꯩꯇꯦ ꯑꯩꯈꯣꯏꯒꯤꯗꯤ
ꯃꯥꯅꯦ
ꯑꯗꯨꯅꯤ ꯏꯌꯥꯝꯕ ꯑꯣꯏꯔꯗꯤ ꯀꯃꯥꯏꯅ ꯇꯧꯔꯤꯕ ꯕꯣꯠꯅꯤꯡ ꯃꯇꯥꯡꯁꯤꯅ
ꯁ꯭ꯀꯨꯜ ꯂꯣꯝꯗꯁꯨ ꯍꯧꯖꯤꯛꯁꯤ ꯌꯥꯝ ꯃꯤ ꯀꯜꯂꯤ ꯌꯥꯝ ꯀꯜꯂꯤ ꯃꯥ ꯃꯥꯒꯤ ꯄꯥꯔꯇꯤꯁꯤꯡ ꯈꯣꯝꯒꯠꯅꯗꯅ ꯑꯗꯩꯗꯤ ꯀꯩꯅꯣ ꯇꯧꯗꯅ
ꯃꯥ ꯃꯥꯅ ꯀꯥꯟꯅꯕ ꯍꯥꯏꯅ ꯀꯟꯅ ꯍꯣꯠꯅꯔꯤ ꯑꯗꯨꯗꯗꯤ ꯑꯩꯈꯣꯏꯔꯣꯝꯗꯗꯤ ꯀꯦꯟꯗꯤꯗꯦꯠꯁꯨ ꯃꯁꯤꯡ ꯌꯥꯝꯅ ꯆꯣꯡꯊꯣꯛꯏ ꯍꯟꯗꯛꯁꯦ ꯑꯗꯨꯅ ꯀꯦꯟꯗꯤꯗꯦꯠ ꯃꯁꯦꯟꯈꯩꯁꯦ ꯍꯧꯖꯤꯛ ꯃꯥꯒꯤ ꯃꯥꯒꯤ ꯀꯦꯝꯄꯦꯟ ꯇꯧꯅꯗꯅ ꯑꯗꯨꯒ ꯄꯣꯁꯇꯔ ꯀꯦꯝꯄꯦꯟꯒ ꯇꯧꯅꯗꯅ ꯑꯁ ꯂꯥꯟ ꯁꯥꯟꯅꯔꯤ ꯄꯣꯠꯅꯤꯗ ꯄꯩꯁꯥ ꯊꯥꯗꯅꯕ ꯃꯌꯥꯝ ꯑꯃ ꯀꯥꯟꯅꯕꯅꯤꯅ ꯑꯗꯨꯒ ꯁꯦꯡꯅ ꯊꯣꯔꯛꯄ ꯏꯁꯨ ꯌꯥꯎꯏꯀꯣ ꯄꯩꯁꯥ ꯏꯊꯥ ꯊꯥꯗꯗꯅ ꯊꯝꯃꯣꯏ ꯁꯦꯡꯅ ꯆꯣꯡꯊꯣꯔꯛꯄ ꯂꯩꯕꯥꯛꯀꯤ ꯁꯦꯕꯥ ꯇꯧꯅꯤꯡ ꯇꯧꯒꯦ ꯈꯜꯂ ꯆꯣꯡꯊꯣꯔꯛꯄꯁꯨ ꯌꯥꯎꯔꯤ ꯀꯦꯟꯗꯤꯗꯦꯠ ꯑꯗꯨꯒ
ꯎꯝ
ꯑꯩꯈꯣꯏꯒꯤ ꯃꯁꯥꯒꯤ ꯄꯣꯂꯤꯇꯤꯛꯁꯀꯤ ꯍꯥꯟꯅ ꯑꯇꯣꯞꯄ ꯄꯣꯂꯤꯇꯤꯛꯁ ꯌꯥꯎꯔꯝꯕꯁꯤꯡꯒꯤ ꯃꯇꯨꯡ ꯀꫭꯌꯦꯠ ꯏꯟꯅꯔ ꯃꯆꯨꯝ ꯆꯥꯔꯝꯃ ꯀꯥꯟꯗ ꯃꯗꯨ ꯒꯤ ꯃꯍꯥꯎꯗꯨ ꯈꯪꯉꯛꯄꯗꯒꯤ ꯑꯥ ꯑꯃꯨꯛ ꯄꯣꯠ ꯃꯣꯏꯗꯨ ꯄꯣꯊꯥꯔꯀꯥꯟꯗ ꯃꯣꯏꯅ ꯑꯃꯨꯛ ꯕꯣꯠ ꯆꯣꯡꯊꯣꯔꯛꯑꯒꯔꯗ ꯂꯦꯞꯄꯛ ꯑꯗꯨꯅ ꯃꯣꯏꯁꯦ ꯀꯌꯥ ꯑꯐꯕ ꯑꯣꯏꯔꯣꯏ ꯃꯔꯝꯗꯤ ꯀꯔꯞꯁꯟ ꯇꯣꯏꯔꯛꯀꯅꯤꯕ ꯃꯣꯏꯁꯦ ꯃꯔꯝꯗꯤ ꯍꯥꯟꯅ ꯃꯆꯨꯝ ꯆꯥꯔꯒ ꯈꯪꯉꯛꯈꯤꯕꯅꯤꯅꯀꯣ ꯃꯣꯏꯁꯦ
ꯎꯝ
ꯑꯗꯨꯅ ꯃꯁꯤ ꯌꯥꯔꯤꯈꯩ ꯃꯣꯏꯁꯤꯗꯤ ꯑꯥ ꯚꯣꯠꯁꯨ ꯁꯨꯡꯄꯤ ꯄꯤꯕꯤꯗꯕ ꯑꯩꯈꯣꯏꯒꯤ ꯔꯥꯏꯠꯁꯦ ꯃꯣꯏꯗ ꯄꯤꯗꯕ ꯃꯔꯝꯗꯤ ꯑꯩꯈꯣꯏꯒꯤ ꯔꯥꯏꯠꯁꯦ ꯃꯣꯏꯗ ꯄꯤꯈ꯭ꯔꯀꯥꯟꯗ ꯍꯧꯖꯤꯛ ꯑꯣꯏꯔꯛꯀꯗꯕ ꯐꯤꯕꯝꯗꯣ ꯑꯩꯈꯣꯏꯅ ꯎꯔꯦꯕ ꯑꯗꯨꯝ ꯃꯤꯠꯇ ꯁꯪ ꯁꯪ ꯂꯥꯎꯅ ꯌꯨꯠ ꯑꯃ ꯑꯣꯏꯅ ꯑꯗꯨꯅ ꯌꯥꯔꯤꯈꯩꯗꯤ ꯃꯣꯏꯁꯤꯗꯤ ꯚꯣꯠ ꯄꯤꯗꯕ ꯏꯟꯗꯤꯌꯥꯒꯤ ꯗꯦꯃꯣꯀ꯭ꯔꯦꯁꯤꯁꯤ ꯑꯃꯔꯣꯝꯗ ꯌꯦꯡꯉꯀꯥꯟꯗꯗꯤ ꯌꯥꯝ ꯐꯖꯕ
ꯎꯝ
ꯑꯗꯨꯒ ꯇꯧꯊꯣꯔꯛꯏꯕ ꯄꯣꯂꯤꯇꯤꯁꯤꯌꯥꯟꯁꯤꯡꯒꯤ ꯁꯤꯒꯤ ꯏꯟꯗꯤꯌꯥꯒꯤ ꯑꯁꯨꯛ ꯐꯖꯈ꯭ꯔꯥꯕ ꯗꯦꯃꯣꯀ꯭ꯔꯦꯁꯤꯒꯤꯁꯤꯗ ꯃꯣꯏꯅ ꯐꯠꯇꯕ ꯃꯤꯑꯣꯏ ꯈꯔꯅ ꯆꯣꯡꯁꯤꯜꯂꯀꯥꯟꯗ ꯃꯣꯏꯅ ꯃꯣꯠꯊꯣꯛꯄꯁꯦ
ꯃꯥꯟꯅ‌ꯦ
ꯁꯤꯅꯅꯦꯕ ꯌꯥꯝꯅ ꯑꯗꯨꯝ ꯂꯩꯕꯥꯛꯁꯤ ꯑꯃꯣꯠꯄ ꯑꯗꯩꯗꯤ ꯀꯔꯞꯁꯟꯅ ꯊꯟꯕ ꯑꯃ ꯑꯣꯏꯍꯜꯂꯤꯁꯦ
ꯃꯥꯅꯦ ꯃꯥꯅꯦ ꯑꯗꯨꯗꯤ ꯂꯩꯔꯤꯕ ꯃꯈꯣꯏꯒꯤ ꯚꯣꯠ ꯂꯦꯄꯛ ꯀ ꯚ ꯃ ꯑ‌ꯦꯃ‌ꯦꯂ‌ꯦꯉꯥꯏ ꯁꯤꯗꯤ
ꯎꯝ
ꯀꯩꯅꯣꯗ ꯑꯗꯨꯒꯤ ꯃꯈꯣꯏ ꯂꯩꯀꯥꯏꯗꯒꯤꯁꯨꯅꯩꯅ ꯑꯦꯖꯦꯟ ꯑꯣꯏꯕ ꯀꯥꯡꯕꯨꯖꯩ ꯍꯧꯖꯤꯛ ꯈꯣꯝꯖꯤꯟ ꯇꯥꯁꯤꯟꯕ ꯍꯧꯔꯛꯑꯦ ꯃꯣꯏ ꯃꯌꯥꯝꯅ ꯅꯅꯤꯅ‌ꯦ ꯈꯣꯝꯃꯛꯀꯗꯣꯏꯁꯦ
ꯃꯥꯅꯦ
ꯂꯉꯤꯗꯨꯅꯗꯤ ꯃꯤ ꯌꯨꯝꯊꯣꯡ ꯈꯨꯗꯤꯡ ꯆꯪꯉꯨ ꯉꯝꯕ ꯅꯠꯇꯦ ꯑꯗꯨꯅ ꯑꯦꯖꯦꯟ ꯃꯁꯦꯟꯁꯤ ꯌꯦꯡꯊꯤꯅꯕꯗ ꯃꯁꯤꯗ ꯑꯣꯏꯔꯦ ꯈꯣꯏꯗꯧ ꯁꯥꯎꯒꯠꯂꯤꯁꯦ ꯑꯩꯈꯣꯏꯅ ꯍꯥꯏꯗꯤ ꯑꯦꯖꯦꯟ ꯒꯩꯖ‌ꯦ ꯒ꯭ꯌꯥꯟ ꯇꯥꯔꯗꯤ ꯐꯕ ꯕꯣꯠ ꯀꯥꯍꯟꯕ ꯄꯣꯛꯍꯟꯕꯁꯤ ꯃꫭꯏ ꯃꯈꯥ ꯌꯥꯝ ꯄꯣꯜꯂꯤꯗꯅꯀꫭ ꯑ‌ꯦꯃ‌ꯦꯂ‌ꯦ ꯑꯃ ꯕꯣꯠ ꯀꯥꯕ ꯑꯗꯨꯗꯒꯤ ꯄꫭꯕꯁꯦ ꯑꯗꯨꯅ ꯑꯦꯖꯦꯟꯒꯩꯁꯦ ꯀꯅꯥꯒꯨꯝꯕ ꯑ‌ꯦꯖ‌ꯦꯟ ꯃꯕꯨꯛꯆ‌ꯦꯟ ꯁꯦꯡꯗꯕꯁꯨ ꯃꯌꯥꯝ ꯌꯥꯎꯏꯤ ꯄꯩꯁꯥ ꯄꯤꯒꯦ ꯑꯗꯨ ꯇꯧꯒꯦ ꯗꯥꯏꯔꯦꯛ ꯐꯣꯡꯅ ꯍꯥꯏꯔꯒ ꯀꯣ ꯁꯨꯞꯅꯝ ꯁꯥꯁꯟꯒꯤ ꯃꯑꯣꯡꯗ ꯍꯥꯏꯇꯥꯔꯦ ꯚꯣꯠ ꯑꯗꯨꯗ ꯊꯥꯗꯔꯥꯗꯤ ꯌꯥꯔꯣꯏ ꯑꯗꯥ ꯇꯧꯗꯔꯗꯤ ꯌꯥꯔꯣꯏ ꯅꯠꯇ꯭ꯔꯗꯤ ꯅꯪ ꯀꯥꯞꯄꯨꯔꯥ ꯍꯥꯠꯂꯨꯔꯥ ꯑꯗꯨ ꯇꯧꯔ ꯀꯥꯏꯅ ꯆꯤꯡꯗ ꯇꯧꯕꯒꯤ ꯃꯑꯣꯡꯗꯣ ꯑꯩꯈꯣꯏꯗꯁꯨ ꯈꯒꯔꯥꯍꯥꯏꯗꯤ ꯃꯃꯥꯡ ꯃꯃꯥꯡꯗ ꯌꯥꯝ ꯀꯟꯅ ꯇꯥꯕ ꯄꯥꯎ ꯅꯠꯇ꯭ꯔꯁꯨ ꯃꯔꯛꯇ ꯇꯥꯕ ꯃꯃꯥꯡ ꯆꯍꯤꯗ ꯑꯗꯨꯝ ꯃꯃꯥꯡꯗꯒ ꯑꯗꯨꯝ ꯈꯔ ꯈꯔ ꯇꯥꯟꯅꯩꯗꯅ ꯍꯥꯏꯗꯤ ꯃꯅꯤ ꯄꯋꯥꯔ ꯄꯁꯥꯜ ꯄꯋꯥꯔ ꯍꯥꯏꯅ ꯀꫭ ꯍꯟꯗꯛꯇꯤ ꯑꯗꯨꯝꯕꯗꯨꯁꯨ ꯈꯥꯔ ꯈꯔꯥ ꯍꯧꯒꯠꯅꯔꯛꯑꯦ ꯑꯥꯏꯗꯤ ꯃꯤꯉꯩꯁꯦ ꯁꯪꯒ ꯄꯪꯒ ꯂꯩꯅꯔꯕꯅꯤꯅ ꯅꯣꯡꯃꯩ ꯅꯣꯡꯃꯩ ꯂꯩꯅꯗꯕ ꯂꯩꯅꯗ꯭ꯔꯦꯗꯣ ꯑꯗꯨꯅ ꯈꯔ ꯀꯤꯍꯟ ꯈꯪꯍꯟꯕꯕꯁꯤ ꯈꯖꯤꯛ ꯈꯖꯤꯛꯇꯤ ꯌꯥꯎꯕ ꯍꯧꯔꯦ ꯍꯥꯏꯇꯥꯥꯔꯦꯅꯦ ꯚꯣꯠ ꯅꯞꯁꯤꯜꯂꯒꯗꯤ ꯑꯃꯨꯛ ꯍꯟꯅ ꯍꯦꯜꯂꯛꯀꯗ꯭ꯔꯥꯅ ꯈꯜꯂꯤꯌꯦ ꯑꯩꯈꯣꯏꯒꯤ ꯎꯝ
ꯃꯥꯒꯤ ꯄꯥꯔꯇꯤꯁꯤꯡꯁꯤꯅ ꯇꯧꯅꯔꯤꯁꯤꯅ ꯃꯥꯒꯤ ꯃꯤ ꯑꯣꯏꯕꯁꯤꯡꯁꯤꯗ ꯑꯦꯖꯦꯟ ꯄꯤꯕ
ꯎꯝ
ꯑꯗꯩꯗꯤꯕ ꯍꯦꯛ ꯃꯥꯒꯤ ꯃꯤ ꯑꯣꯏꯌꯨ ꯌꯥꯗ꯭ꯔꯒꯅꯅ ꯄꯦꯟꯁꯤꯟꯒꯤ ꯀꯛꯄꯤꯕ ꯑꯗꯩꯗꯤ ꯑ ꯒꯕꯔꯃꯦꯟꯒꯤ ꯂꯥꯛꯄ ꯏꯁ ꯀꯤꯝꯖꯤ ꯃꯣꯏꯅ ꯄꯋꯥꯔ ꯄꯥꯏꯔꯦꯅ ꯍꯦꯛ ꯄꯤꯗꯕ ꯄꯤꯕꯤ ꯐꯪꯍꯟꯕꯤꯗꯕ ꯃꯁꯤꯒꯤ ꯀꯤ ꯅꯦꯆꯔ ꯑꯃ ꯏꯇꯧ ꯇꯧꯕꯖꯤꯅ ꯃꯁꯤꯅꯅꯦꯕ ꯑꯩꯈꯣꯏꯒꯤ ꯂꯩꯕꯥꯛꯇ ꯁꯣꯏꯔꯤꯖꯦ
ꯃꯥꯅꯦ ꯃꯥꯅꯦ ꯃꯥꯅꯦ
ꯑꯗꯨꯅ ꯌꯥꯔꯤꯉꯩ ꯃꯣꯏꯖꯦ ꯁꯨꯃꯥꯏꯅ ꯇꯧꯗꯅꯕꯅ ꯅꯍꯥꯖꯤꯡ ꯃꯥꯟꯅꯔꯒ ꯀꯣ ꯀꯦꯝꯄꯦꯟ ꯍꯟꯗꯛ ꯂꯥꯛ ꯀꯗꯧꯔꯤꯕꯁꯤꯗ ꯋꯥꯈꯟ ꯇꯥꯅꯕ ꯀꯦꯝꯄꯦꯟ ꯐꯖ ꯐꯖꯕ ꯄꯥꯎꯇꯥꯛ ꯄꯤꯕ ꯑꯦꯋꯥꯔꯅꯦꯁ ꯇꯧꯕ ꯂꯩꯀꯥꯏ ꯈꯨꯗꯤꯡꯒꯤ ꯀꯣ ꯐꯥꯕ ꯃꯤ ꯈꯟꯖꯤ ꯄꯩꯁꯥ ꯊꯥꯗꯗꯕ ꯑꯗꯨꯃꯥꯏꯅ ꯇꯧꯖꯦ ꯎꯝ
ꯑꯗꯨꯅꯅꯦ ꯑꯈꯣꯏꯅ ꯚꯣꯠ ꯍꯥꯏꯖꯤꯗꯤ ꯑꯗꯨꯝ ꯄꯣꯛꯄꯗꯒꯤ ꯍꯧꯔ ꯁꯤꯕꯕꯧꯁ ꯑꯗꯨꯝ ꯌꯥꯎꯗꯧ ꯂꯩꯔꯝꯃꯦ ꯏꯟꯗꯤꯌꯥ ꯍꯥꯏꯁꯤ ꯗꯦꯃꯣꯀ꯭ꯔꯦꯁꯤ ꯆꯠꯄ ꯂꯩꯕꯥꯛꯅꯤ ꯑꯗꯨꯅ ꯍꯧꯔꯛꯏꯕ ꯅꯍꯥꯟꯉꯩꯁꯦ ꯑꯁ ꯑꯩꯗꯤ ꯚꯣꯠ ꯄꯥꯝꯖꯗꯦ ꯚꯣꯠ ꯌꯥꯎ ꯖꯔꯣꯏ ꯑꯩꯈꯣꯏꯗꯤ ꯆꯨꯝꯅ ꯂꯩꯖꯒꯦ ꯈꯣꯠꯆꯒꯦ ꯌꯥꯔꯣꯏꯗꯕ ꯄꯣꯠꯅꯦꯕ ꯑꯗꯨꯅ ꯀꯔꯤ ꯍꯥꯏꯔꯖꯤ ꯚꯣꯠ ꯁꯦ ꯑꯩꯈꯣꯏꯒꯤ ꯌꯨꯠ ꯍꯧꯒꯠꯂꯛꯏꯕꯉꯩꯖꯤꯗ ꯐꯖꯅ ꯂꯥꯏꯔꯤꯛ ꯇꯝꯕꯒꯤ ꯇꯥꯏꯞꯇ ꯍꯥꯏꯇꯥꯔꯦꯀꯣ ꯇꯝꯕ ꯈꯣꯠꯄꯥ ꯃꯣꯏꯖꯨ ꯍꯣꯏ ꯌꯨꯠ ꯎꯝ
ꯏꯟꯗꯤꯌꯥꯒꯤ ꯄꯣꯂꯤꯇꯤꯛꯁ ꯍꯥꯏꯕꯁꯤ ꯌꯨꯠꯁꯤꯡꯖꯤ ꯌꯥꯎꯕ ꯑꯃ ꯗꯔꯀꯥꯔ ꯂꯩ ꯌꯨꯠ ꯌꯥꯎꯔꯛ ꯇꯕꯖꯤꯅ ꯃꯔꯝ ꯑꯣꯏꯔꯀꯥꯟꯗꯅꯦꯕ
ꯎꯝ
ꯑ ꯑꯥ ꯁꯦꯅꯤꯌꯔꯤꯇꯤ ꯀꯥꯡꯕꯨꯅ ꯄꯥꯏꯁꯤꯜꯂꯛꯄꯗꯒꯤ ꯌꯨꯠꯁꯤꯡꯖꯤꯅ ꯃꯥꯏ ꯑꯣꯟꯖꯤꯜꯂꯛꯇꯕꯗꯤ ꯃꯣꯏꯅ ꯇꯧꯅꯤꯡ ꯇꯧꯅꯤꯡꯕ ꯇꯧꯕ ꯀꯔꯞꯁꯟ ꯇꯧꯔꯛꯄ ꯃꯣꯏꯒꯤ ꯑꯄꯥꯝꯕꯁꯤꯡ ꯇꯧꯔꯛꯄ ꯃꯣꯏꯒꯤ ꯑꯒꯦꯟꯁꯇ ꯀꯅꯥꯝ ꯋꯥ ꯉꯥꯡꯉꯛ ꯇ꯭ꯔꯝꯅꯤꯅꯅ
ꯍꯣꯏꯅꯦ
ꯑꯗꯨꯅ ꯃꯔꯨꯑꯣꯏꯅ ꯌꯨꯠꯁꯤꯡ ꯍꯧꯔꯛꯄ ꯑꯃꯁꯨꯡ ꯇꯥꯏ ꯊꯪꯅꯔꯤꯕ ꯂꯩꯕꯥꯛꯁꯤꯡꯗꯗꯤ ꯀꯟꯇ꯭ꯔꯤꯖꯤꯡꯗ ꯑ ꯑ ꯌꯨꯠꯁꯤꯡ ꯍꯧꯔꯛꯄꯗꯒꯤ ꯍꯧꯖꯤꯛ ꯒꯣꯕꯔꯃꯦꯟꯕꯧꯕ ꯆꯦꯟꯖ ꯇꯧꯗꯅ ꯑꯥ ꯅꯍꯥ ꯉꯥꯛꯇꯅ ꯄꯥꯏꯕ ꯌꯥꯎꯅꯔꯤ
ꯑꯗꯨꯅꯦ ꯌꯨꯠꯀꯤ ꯔꯣꯜ ꯏꯟ ꯄꯣꯂꯤꯇꯤꯛꯁ ꯍꯥꯏꯅꯀꯣ ꯑꯩꯈꯣꯏꯖꯨ ꯍꯥꯏꯗꯤ ꯂꯥꯏꯔꯤꯛ ꯇꯝꯕꯒꯨꯝꯅ ꯍꯥꯏꯗꯤ ꯑꯈꯪ ꯑꯍꯩ ꯂꯥꯏꯔꯤꯛ ꯂꯥꯏꯁꯨ ꯍꯩꯕ ꯑꯩꯈꯣꯏꯒꯤ ꯚꯣꯠ ꯂꯦꯞꯄ ꯅꯠꯇ꯭ꯔꯖꯨ ꯃꯌꯥꯝ ꯁꯣꯁꯦꯜ ꯁꯥꯏꯟꯁꯀꯩꯀꯩ ꯈꯪꯕ ꯈꯣꯠꯄ ꯃꯌꯥꯝ ꯂꯩꯗꯅ ꯑꯗꯨꯒꯨꯝꯕ ꯃꯣꯏꯁꯤꯗꯖꯨ ꯑꯩꯈꯣꯏꯅ ꯆꯠꯂ ꯈꯣꯠꯂꯒ ꯀꯃꯥꯏꯟ ꯇꯧꯕꯅꯣ ꯈꯣꯠꯄꯅꯣ ꯍꯪꯕ ꯈꯣꯠꯄ ꯃꯊꯧ ꯇꯥꯏ ꯑꯩ ꯅꯍꯥ ꯑꯃ ꯑꯣꯏꯅ ꯃꯣꯏꯖꯤꯗꯤ ꯅꯣꯡꯃ ꯂꯣꯏꯒꯤꯅꯤ ꯃꯈꯥ ꯇꯥꯕ ꯍꯥꯏꯖꯤ ꯅꯍꯥꯡꯉꯩꯖꯤꯅ ꯑꯃꯨꯛ ꯂꯩꯍꯧꯗꯣꯏꯅꯦꯕ ꯑꯗꯨꯅ ꯑꯩꯈꯣꯏꯅ ꯑꯃꯨꯛ ꯃꯣꯏꯒꯤ ꯃꯍꯨꯠ ꯁꯤꯜꯍꯧꯗꯣꯏꯅꯤꯅ ꯐꯖꯅ ꯈꯪꯅ ꯆꯠꯄ ꯍꯥꯏꯇꯥꯔꯦ ꯍꯧꯖꯤꯛꯇꯤ ꯌꯦꯡꯉꯣ ꯚꯣꯠ ꯊꯣꯛꯂꯛꯏꯅꯦ ꯅꯍꯥ ꯑꯃ ꯊꯣꯛꯂꯛꯄ ꯑꯣꯏꯔꯖꯨ ꯑꯍꯟ ꯑꯃ ꯊꯣꯛꯂꯛꯄ ꯑꯣꯏꯔꯖꯨ ꯌꯦꯡꯉꯣ ꯃꯥꯒꯤ ꯕꯦꯛꯒ꯭ꯔꯥꯎꯟꯗꯣ ꯌꯦꯡꯉꯣꯅꯦ ꯀ꯭ꯂꯥꯁ ꯇꯦꯟ ꯄꯥꯁ ꯇꯧꯏꯤ ꯇꯨꯌꯦꯜꯕ ꯇꯧꯗꯦ ꯇꯧꯔꯝꯒꯅꯤ ꯄꯩꯁꯥ ꯄꯥꯏꯔꯗꯤ ꯌꯥꯔꯦ ꯍꯥꯏꯇꯥꯔꯦ
ꯎꯝ
ꯑꯗꯨꯅ ꯄꯩꯁꯥ ꯄꯥꯏꯕꯗꯨꯗ ꯗꯤꯄꯦꯟ ꯇꯧꯔꯛꯄꯅꯤ ꯃꯣꯏ ꯌꯥꯅꯕ ꯑꯗꯨꯝ ꯊꯣꯛꯂꯛꯄꯅꯦꯕ ꯑꯗꯨꯗꯅꯦ ꯑꯗꯨꯝ
ꯎꯝ ꯍꯦꯖꯤꯛ ꯇꯥꯃꯤꯜ ꯅꯥꯗꯨꯗꯖꯨ ꯍꯟꯗꯛꯇꯩ ꯏꯀꯨꯏ ꯀꯨꯏꯗꯅ ꯇꯧꯒꯤꯕ ꯚꯣꯠꯇ ꯑꯩꯈꯣꯏꯅ ꯎꯕ ꯐꯪꯒ꯭ꯔꯦ ꯌꯥꯝꯅ ꯐ꯭ꯔꯤ ꯑꯦꯟ ꯐꯤꯌꯔꯗ ꯄꯥꯡꯊꯣꯛ ꯄ ꯎꯒ꯭ꯔꯦ ꯑꯗꯩꯗꯤ ꯃꯤꯒꯤꯗꯤ ꯍꯧꯖꯤꯛꯁꯨ ꯊꯕꯛꯁꯨ ꯐꯖꯅ ꯄꯥꯏꯈꯠꯂꯤ ꯑꯅꯧꯕ ꯁꯦꯝꯕ ꯒꯕꯔꯃꯦꯟꯅ
ꯑꯗꯨ ꯌꯦꯡꯉꯣ ꯃꯣꯏꯒꯤ ꯍꯣꯏ ꯑꯗꯨ ꯄꯥꯏꯗꯨ ꯌꯦꯡꯉꯣ ꯕꯔꯥ ꯑꯃ ꯇꯝꯃꯝ ꯌꯦꯡꯉꯣ ꯄ꯭ꯔꯖꯥꯉꯩꯅ ꯌꯥꯗꯦ ꯍꯥꯏꯕꯗꯨꯃ ꯈꯪꯍꯟꯕ ꯑꯗꯨꯅ ꯄ꯭ꯔꯖꯥꯉꯩꯁꯦ ꯑꯩꯈꯣꯏ ꯂꯤꯡꯖꯦꯜ ꯃꯥꯟꯅ ꯉꯝꯗꯕꯁꯨ ꯋꯥꯈꯜ ꯇꯥꯗꯕꯁꯨ
ꯎꯝ
ꯃꯁꯤ ꯈꯔ ꯑꯩꯈꯣꯏꯗꯁꯨ ꯈꯔ ꯋꯥꯔꯒ ꯍꯥꯏꯇꯥꯔꯦ ꯋꯥ ꯋꯥꯈꯜ ꯊꯦꯡꯅꯔ ꯈꯪꯕꯁꯤꯅꯗꯤ ꯐꯕ ꯖꯥꯠꯅꯤ ꯈꯜꯂ ꯅꯠꯇꯅꯗꯤ ꯍꯦꯛꯇ ꯆꯦꯟꯖ ꯇꯧ ꯍꯥꯏꯕꯗꯤ ꯑꯩ ꯉꯁꯤ ꯋꯥꯈꯜ ꯍꯣꯡꯉꯒꯦ ꯑꯩ ꯍꯦꯛꯇ ꯍꯣꯡꯕ ꯌꯥꯕ ꯅꯠꯇꯦꯕ
ꯑꯣ
ꯑꯗꯨꯅ ꯈꯔ ꯍꯥꯏꯗꯤ ꯀꯩꯒꯨꯝꯕ ꯊꯧꯗꯣꯛ ꯋꯥꯊꯣꯛ ꯑꯃ ꯊꯣꯛꯄꯅꯤ ꯈꯪꯗꯦ ꯑꯩꯈꯣꯏꯗ